ꯎꯝ ꯍꯥꯏ
ꯎꯝ ꯀꯔꯤ ꯍꯥꯏꯒꯦ ꯇꯧꯕ꯭ꯔꯥ ꯍꯧꯖꯤꯛꯀꯤꯗꯣ ꯅꯪ ꯑꯩ ꯂꯣꯏꯁꯤꯟꯍꯧ ꯗ꯭ꯔꯕꯣ ꯋꯥꯔꯤꯗꯣ
ꯑ ꯍꯣ
ꯊ꯭ꯔꯥꯉꯥꯗꯨꯗꯤ ꯅꯪ ꯇꯥꯍꯧꯕ꯭ꯔꯥ
ꯇꯥꯍꯧꯋꯦ ꯇꯥꯍꯧꯋꯦ
ꯑꯥ ꯏꯃꯥ ꯊ꯭ꯔꯥꯃꯉꯥꯒꯤ ꯄꯤꯌꯣꯅ ꯃꯥꯅ ꯀꯌꯥꯒꯤ ꯌꯣꯝꯕꯤꯌꯨꯔꯕꯨꯡ ꯀꯌꯥꯒꯤ ꯄꯤꯌꯨꯔꯣ ꯏꯕꯨꯡꯉꯣ ꯍꯥꯏꯔꯒ ꯊꯔꯥꯉꯥ ꯄꯤꯕꯤꯌꯣ ꯍꯥꯏꯌꯦ ꯃꯥ ꯈꯨꯡꯒꯥꯡꯗꯣ ꯊ꯭ꯔꯥꯉꯥ ꯍꯥꯏꯌꯦ ꯌꯥꯝ ꯐꯥꯎꯅ ꯑꯗ ꯏꯕꯨꯡꯉꯣꯁꯨ ꯁꯤꯗ ꯆꯥꯗꯣꯏꯔꯥ ꯀꯃꯥꯏꯅ ꯇꯧꯗꯣꯏꯔꯥ ꯍꯥꯏꯔꯒ ꯃꯥꯗꯣ ꯈꯤꯇꯪ ꯂꯦꯞꯕꯀꯣ ꯗꯣꯝꯕꯤꯌꯨ ꯍꯥꯏꯌꯦꯦ ꯑꯗꯨꯗꯗꯤ ꯃꯥꯁꯦ ꯌꯥꯝ ꯐꯥꯎꯔꯝꯕꯗꯣ ꯉꯥꯏꯍꯥꯛ ꯎꯄꯥꯏ ꯂꯩꯇꯦ ꯉꯥꯏꯍꯥꯛꯇꯗꯒꯤ ꯄꯦ ꯇꯠꯈ꯭ꯔꯤꯅꯦ
ꯑꯆꯥꯆꯥꯆꯥ
ꯑꯗꯨꯒ ꯂꯥꯏꯔꯤ ꯅꯣꯏ ꯑꯃꯒꯤꯗꯣ ꯀꯩꯅꯣ ꯋꯥꯔꯤ ꯁꯥꯟꯅꯕ ꯏꯌꯥ ꯌꯥꯗꯦ ꯃꯥꯒꯤꯗꯣ ꯑ ꯁꯨꯔꯦ ꯍꯥꯏꯅꯤ ꯁꯥꯟꯅꯅꯤꯡꯉꯥꯏ ꯌꯥꯗꯦ ꯍꯥꯏꯅꯤ
ꯁꯧꯔꯦ ꯁꯧꯔꯦ ꯍꯥꯏꯌꯦ ꯑꯩꯈꯣꯏꯅꯤ ꯈꯛꯇꯪ ꯉꯥꯏꯔꯦ ꯃꯥꯅꯀꯣ ꯃꯣꯏꯅꯀꯣ ꯃꯣꯏꯅꯀꯣ ꯑꯩꯈꯣꯏꯅꯤꯕꯨ ꯀꯔꯤ ꯍꯥꯏꯁꯤꯔꯥ ꯎꯝ ꯃꯥ ꯎꯝ ꯀꯔꯤ ꯍꯥꯏꯁꯤꯔ ꯃꯥꯅꯀꯣ ꯍ ꯋꯥꯔꯥ ꯑꯥ ꯋꯥꯔꯥ ꯍꯥꯏ ꯑꯃꯨ ꯋꯥꯔꯤꯗꫭ
ꯑꯥ
ꯑꯩꯈꯣꯏꯅꯤꯒꯤ ꯃꯇꯝꯗꯣ ꯄꯤꯈꯤꯕ ꯍꯥꯏꯕ ꯇꯥꯔꯦ
ꯑꯣ ꯃꯥꯅꯤ ꯃꯥꯅꯤ ꯃꯥꯅꯤ
ꯎꯝ
ꯂꯣꯏꯁꯤꯟ ꯌꯥꯔꯤꯈꯩ ꯂꯣꯏꯁꯤꯜꯂꯣ ꯁꯤꯅꯦꯕ ꯃꯥꯅ ꯍꯥꯏꯔꯤꯁꯦ
ꯎꯝ ꯎꯝ ꯑꯗꯨꯒꯤ ꯑꯣꯏꯔꯦ ꯑꯗꯣ ꯑꯁ ꯑ ꯑꯩꯅ ꯈꯜꯂꯨꯕꯁꯤꯒ ꯑꯩ ꯍꯧꯖꯤꯛ ꯇꯨꯝꯐꯝ ꯆꯥꯐꯝ ꯈꯪꯗ꯭꯭ꯔꯦ ꯋꯥꯔꯤ ꯁꯥꯟꯅꯕꯁꯦ ꯑꯩ ꯒ꯭ꯌꯥꯟ ꯇꯥꯗ꯭ꯔꯦ
ꯀꯩꯝ ꯈꯜꯂꯨꯅꯨ ꯀꯩꯝ ꯈꯜꯂꯨꯅꯨ ꯑꯐꯕ ꯅꯪꯉꯣꯟꯗ ꯍꯦꯛ ꯊꯣꯛꯑꯣ ꯍꯥꯏꯕꯗꯣ ꯑꯃ ꯍꯦꯛ ꯂꯥꯛꯀꯅꯤ
ꯑꯗꯨꯕꯨꯗꯤꯀꯣ ꯑꯃꯨꯛ ꯌꯧꯕ ꯃꯇꯝꯗ
ꯎꯝ
ꯋꯥꯔꯤꯁꯤꯡꯗꯣ ꯐꯖꯅ ꯉꯥꯡꯕꯗꯤ ꯉꯥꯡꯅꯛꯈꯤꯅꯤ ꯍꯧꯖꯤꯛ ꯉꯥꯡꯕ ꯅ ꯂꯣꯏꯔꯦ ꯍꯥꯏꯕ ꯅꯠꯇꯕ
ꯎꯝ ꯎꯝ
ꯑꯗꯨꯕꯨ
ꯑꯗꫭ ꯅꯣꯏꯒꯤꯁꯦ ꯑꯃꯑꯃ ꯍꯦꯛꯇ ꯑꯁꯤꯅꯕꯨ ꯐꯥꯔꯅꯤꯗ ꯑꯁꯤꯁꯨ ꯂꯩꯔꯤ ꯑꯁꯤꯁꯨ ꯍꯥꯏꯅ ꯈꯟꯅꯤꯡꯉꯥꯏꯗꯨ ꯂꯩꯇ꯭ꯔꯕ꯭ꯔꯕ ꯅꯪ ꯈꯛ
ꯑꯩ ꯈꯛꯇ ꯑꯣꯏꯔꯦ ꯑꯩ ꯈꯛꯇ ꯑꯣꯏꯔꯦ
ꯅꯣꯏ ꯅꯣꯏ ꯅꯣꯏꯒꯤ ꯀꯩꯅꯣꯁꯤꯗ ꯅꯨꯄꯥ ꯑꯝꯇ ꯂꯩꯇꯕ꯭ꯔꯣ ꯄꯥꯈ
ꯂꯩꯇ꯭ꯔꯦ ꯂꯩꯇ꯭ꯔꯦ ꯂꯩꯇ꯭ꯔꯦ
ꯑꯣꯟꯊꯣꯛꯀꯅꯤꯍꯦ
ꯌꯥ ꯑꯗꯨꯅꯤ ꯂꯩꯇꯦ ꯉꯥꯡ ꯉꯥꯡ ꯑ ꯑꯉꯥꯡ ꯄꯣꯛꯄꯗꯣ
ꯎꯝ
ꯑꯉꯥꯡ ꯄꯣꯛꯄꯗꯣ ꯈꯖꯤꯛ ꯈꯖꯤꯛꯇꯪ ꯎꯄꯩꯄꯒꯤꯀꫭ ꯍꯣꯏ ꯍꯣꯏ ꯑꯗꯨꯗ ꯑꯩ ꯈꯛꯇ ꯑꯣꯏꯔꯦ ꯈꯨꯟꯗ ꯂꯩꯕ ꯍꯥꯏꯕꯁꯦ ꯑꯗꯨꯗ ꯅꯍꯥꯟꯗꯤ ꯑꯃ ꯍꯥꯏꯅꯕꯅꯦꯕ
ꯎꯝ
ꯑꯗꯣ ꯃꯥꯗꫭ ꯑꯗꯥ ꯆꯠꯈꯔꯦ꯫
ꯎ ꯍꯥꯏꯌꯦ ꯑꯩ ꯍꯜꯂꯛ ꯑꯔꯣꯏ ꯑꯩ꯫ ꯑꯩ ꯊꯕꯛ ꯑꯃ ꯂꯩꯔꯦ ꯍꯥꯏꯅ ꯀꯣ ꯆꯠꯈ꯭ꯔꯦ꯫
ꯅꯍꯥꯟ ꯅꯍꯥꯟ ꯍꯥꯟꯅ ꯍꯧꯈꯤꯕ ꯃꯇꯝꯗꯣ꯫
ꯎꯝ
ꯍꫭꯏꯁꯨ ꯌꯦꯡꯉꯝꯕꯅꯦꯕ ꯌꯥꯔꯒꯗꯤ ꯅꯣꯏꯅ ꯆꯠꯂꯣ ꯍꯥꯏꯅꯀꯣ ꯍꯥꯏꯕꯤꯕꯅꯦꯕ ꯃꯥꯁꯨ ꯆꯠꯅꯤꯡꯗꯦ ꯃꯃꯥ ꯃꯄꯥꯁꯨ ꯆꯠꯂꯣꯏ ꯆꯠꯍꯜꯂꯨꯂꫭ ꯍꯥꯏꯅꯀꯣ ꯍꯥꯏꯔꯦ ꯍꯥꯏꯕꯅꯦꯕ ꯑꯗꯣ ꯃꯥꯅ ꯑꯩꯁꯨ ꯑꯩꯉꯣꯟꯗꯁꯨ ꯍꯥꯏꯕ ꯃꯇꯝꯗꯣ ꯑꯗꯨꯗ ꯑꯩꯒꯤ ꯈꯨꯠꯁ ꯌꯥꯗꯕ
ꯎꯝ
ꯑꯗꯨ ꯃꯇꯝꯗ ꯑꯩ ꯈꯨꯠꯁꯤ ꯌꯥꯗꯦ ꯑꯩ ꯆꯠꯂꯣꯏ ꯍꯥꯏꯅ ꯑꯗꯨꯗꯤ ꯃꯥꯅ ꯍꯣꯏ ꯏꯅꯥꯎꯅꯨꯄꯥꯗꯨ꯫ ꯆꯪꯍꯟꯕꯤꯔꯣ ꯍꯥꯏꯅ ꯍꯣꯏ ꯑꯗꯨꯗꯤ ꯌꯥꯔꯗꯤ ꯌꯥꯔꯒꯦ ꯍꯥꯏꯅ꯫ ꯀꯣ ꯍꯥꯏꯕꯅꯦꯕ ꯃꯣꯏꯅ ꯃꯥꯅ ꯊꯥꯗ꯫ ꯀꯌꯥ ꯀꯌꯥ ꯂꯩꯕ꯭ꯔꯣ ꯍꯥꯏꯕ ꯃꯇꯝꯗ ꯃꯥꯁꯦ꯫ ꯇꯔꯥꯃꯔꯤꯒꯨꯝꯕ ꯂꯩꯌꯦ ꯂꯤꯁꯤꯡ ꯇꯔꯥꯃꯔꯤꯒꯨꯝꯕ ꯀꯣ꯫
ꯎꯝ ꯎꯝ꯫
ꯑꯃꯥ ꯊꯥꯗ ꯄꯤꯕꯁꯦ ꯑꯗꯨꯗ ꯍꯣꯏ ꯌꯥꯔꯦ ꯑꯗꯨꯗꯤ꯫ ꯑꯩꯈꯣꯏ ꯑꯥ꯫ ꯑꯩꯈꯣꯏ ꯎꯝ ꯑꯩꯈꯣꯏ ꯈꯨꯟꯗ ꯀꯣ ꯑꯩꯈꯣꯏꯗꯀꯣ꯫
ꯎꯝ꯫
ꯎꯝ ꯏꯁꯥꯅꯗꯣ ꯌꯦꯟꯅꯔꯒ꯫
ꯎꯝ꯫
ꯄꯤ ꯄꯤꯔꯒꯦ ꯑꯗꯣ ꯍꯥꯏꯅ ꯍꯥꯏꯈꯤꯕꯅꯦꯕ ꯑꯩꯈꯣꯏꯁꯦ꯫ ꯑꯗꯨꯒ ꯍꯧꯖꯤꯛꯅ꯫
ꯑꯗꯨꯅ ꯑꯃꯨꯛ ꯇꯣꯉꯥꯟꯅꯂꯑꯦ ꯋꯥꯔꯤ꯫ ꯇꯣꯡꯉꯟꯜ ꯂꯥꯛꯑꯦꯕ ꯍꯧꯖꯤꯛꯅ꫰꫰
ꯑꯗꯨꯕꯨꯗꯤ ꯍꯧꯖꯤꯛꯄꯨꯗꯤꯀꯣ꯫
ꯎꯝ
ꯋꯥꯔꯤ ꯇꯥꯔꯨꯕꯗ ꯑꯇꯩꯁꯤꯡꯁꯨ꯫ ꯄꯤꯔꯛꯇꯕ ꯃꯥꯜꯂꯦ ꯈꯔ ꯄꯤꯛꯄ ꯂꯩꯗꯅ꯫
ꯎꯝ
ꯀꯁꯤꯡꯁꯨ ꯄꯤꯗꯕ ꯃꯜꯂꯦ ꯃꯤ ꯂꯩꯇꯦ ꯍꯥꯏꯅ ꯀꯣ꯫
ꯎꯝ꯫
ꯑ ꯈꯪꯗ꯭ꯔꯦ ꯀꯃꯥꯏꯅ ꯇꯧꯒꯗꯕꯅꯣ ꯈꯪꯗ꯭ꯔꯦ꯫
ꯑꯗꯣ ꯈꯟꯅꯤꯡꯉꯥꯏꯗꯣ ꯂꯩꯔꯗꯤ ꯐꯥꯏꯌꯦꯅ ꯑꯗꯨ꯫
ꯎꯝ ꯈꯅꯤꯡꯉꯥꯏꯗꯤ ꯏꯕꯅꯤ ꯈꯛꯇꯥꯅꯦꯕ ꯍꯧꯖꯤꯛ ꯂꯩꯔꯤꯕꯁꯦ꯫
ꯎꯝ ꯑꯗꯨ ꯑꯩꯅ ꯍꯥꯏꯁꯤ ꯑꯩꯅ꯫ ꯈꯟꯕꯁꯦ ꯅꯣꯏ ꯅꯣꯏ ꯕꯕꯥꯒꯤ ꯅꯣꯏ ꯕꯥꯆꯧꯒꯤ ꯃꯆꯥꯗꯨꯔꯕ꯫ ꯅꫭꯏꯅ ꯍꯧꯖꯤꯛ ꯍꯥꯏꯅꯔꯤꯁꯦ ꯑꯇꯣꯝꯕꯗꯣ
ꯑ ꯇꯣꯝꯕꯗꫭ
ꯑꯥ
ꯑꯗ ꯑꯃꯨꯛ ꯆꯠꯂꯦ ꯍꯥꯏ
ꯎꯝ
ꯎꯝ ꯒ꯭ꯌꯥꯟ ꯇꯥꯗꯦ ꯑꯣꯏꯕ ꯃꯥꯜꯂꯦ ꯏꯉꯣꯟꯅ ꯇꯥꯅ
ꯑꯗꯨ ꯅꯣꯏꯅꯦꯅꯗꯤ ꯌꯥꯝ ꯍꯥꯏꯗ꯭ꯔꯣ ꯑꯩ ꯆꯠꯀꯅꯨ ꯍꯥꯏꯕꯒꯤ
ꯈꯪꯗꯦ ꯃꯣꯏꯅꯁꯨ ꯑ ꯃꯥꯅꯁꯨ ꯈꯔꯗꯤ ꯍꯥꯏꯕ ꯃꯥꯜꯂꯦ ꯑꯗꯣ ꯋꯥꯔꯤꯗꯣ ꯍꯥꯟꯅ ꯇꯥꯈꯤꯒꯦ ꯍꯥꯏꯅ ꯃꯥ ꯆꯠꯈꯤꯕꯅꯦꯕ ꯑꯩꯅ
ꯎꯝ꯫
ꯈꯔꯗꯤ ꯍꯥꯏꯕꯤꯈ꯭ꯔꯣ ꯅꯪꯁꯨꯨ ꯃꯊꯟꯗ ꯂꯩꯕ ꯅꯨꯡꯉꯥꯏꯗꯦ ꯑꯩ ꯅꯍꯥꯟ꯫ ꯅꯪ ꯅꯊꯟꯗ ꯂꯩꯕꯒꯤ꯫ ꯎꯝ ꯑꯩꯁꯨ ꯅꯨꯡꯉꯥꯏꯇꯦ ꯍꯥꯏꯅ ꯂꯥꯛꯄꯅꯦ ꯅꯠꯇ꯭ꯔꯗꯤ ꯑꯩ ꯑꯗ ꯂꯩꯔꯝꯅꯤ꯫ ꯂꯩꯒꯗꯕꯅꯤ ꯍꯥꯏꯅꯀꯣ꯫ ꯑꯩꯁꯦ ꯍꯥꯏꯕꯅꯦꯕ ꯑꯗꯨ ꯈꯪꯗ꯭ꯔꯦ꯫ ꯈꯪꯗ‍꯭ꯔꯦ ꯈꯪꯗꯦ ꯀꯃꯥꯏꯅ ꯇꯧꯒꯗꯕꯅꯣ ꯑꯩꯁꯨ ꯈꯪ ꯈꯪꯗ꯭ꯔꯦ꯫
ꯒꯤꯌꯥꯟ ꯇꯥꯗꯦ꯫
ꯎꯝ ꯍꯣꯏ ꯅꯍꯥꯟ ꯂꯧꯈꯤꯕꯗꯣ ꯃꯤꯁꯤꯡꯗꯣ ꯂꯣꯏꯕ ꯃꯥꯂꯦ ꯁꯦꯂꯦꯛꯁꯟ ꯇꯧꯕ ꯃꯥꯜꯂꯦ ꯃꫭꯏ ꯂꯣꯏꯔ ꯃꯥꯜꯂꯦ ꯑ ꯔꯣꯝꯗ ꯅꯣꯅꯦꯔꯣꯝꯗꯀꯣ ꯂꯧꯕꯗꯣ ꯂꯣꯏꯁꯤꯜꯂꯛꯄ ꯃꯥꯜꯂꯦ
ꯎꯝ ꯑꯗꫭꯝꯗ ꯂꯥꯛꯏꯅꯦꯕ
ꯎꯝ ꯑꯗꯨꯕꯨ ꯑꯁꯤꯗ ꯈꯨꯟꯊꯛꯇ ꯂꯩꯕ ꯃꯤꯁꯤꯡꯗꯤ ꯄꯤꯗꯕ ꯃꯥꯜꯂꯤꯅꯦ
ꯀꯩꯒꯤꯅꯣ
ꯑꯁꯤꯔꯣꯝꯗ ꯂꯩꯕꯗ ꯑꯃꯔꯣꯝꯗ ꯒꯥꯔꯤ ꯐꯥꯎꯕ ꯐꯥꯎꯕ ꯂꯝꯕꯤꯗꯣ ꯆꯠꯄꯗꯣ
ꯎꯝ
ꯅꯣꯏꯒꯤ ꯂꯧ ꯃꯊꯛꯇ ꯂꯩꯕ ꯆꯠꯈꯤꯕꯗꯨ ꯑꯗꯨꯒꯤ ꯂꯝꯕꯤ ꯈꯨꯟ ꯂꯩꯕꯗꯣ ꯑꯗꯨꯗꯤ ꯑꯃꯨꯛꯐꯥꯎ ꯄꯤ ꯄꯤꯗꯕ ꯃꯥꯜꯂꯤꯅꯦ
ꯀꯩꯒꯤꯅꫭ ꯃꯣꯏꯅ ꯄꯤꯗꯕ ꯍꯥꯏꯁꯤꯅꯦ ꯑꯗꯨꯗꯤ ꯃꯣꯏꯒꯤ ꯑꯩꯈꯣꯏ ꯁꯥꯒꯩ ꯁꯥꯒꯩꯒꯤ ꯑꯃ ꯑꯃ ꯍꯥꯏꯗꯥꯏꯅꯦꯀꯣ
ꯎꯝ ꯑꯗꯨꯕꯨꯗꯤ ꯍꯥꯏꯌꯦ ꯑꯗꯨ ꯃꯣꯏꯗꯤ ꯀꯃꯥꯏꯅ ꯍꯥꯏꯅꯕ꯭ꯔꯥ ꯈꯪꯗꯦꯅꯦ ꯃꯣꯏꯗꯤ ꯑꯜꯂꯛꯅꯤ ꯑꯃꯨꯛ ꯍꯥꯏ ꯀꯃꯥꯏ ꯇꯧꯕꯖꯥꯠꯅꯣ ꯈꯪꯗꯦ
ꯃꯣꯏ ꯁꯒꯩꯗꯒꯤ ꯑꯇꯣꯛꯞꯄ ꯑꯣꯏꯅ ꯂꯩꯔꯦ ꯃꯣꯏ ꯆꯠꯇꯁꯨ ꯌꯥꯎꯍꯧ ꯗꯅꯀꯣ
ꯑꯩ ꯈꯨꯠꯁꯤꯗ ꯀꯩꯅꯣꯝ ꯆꯪꯉꯤꯅꯦ
ꯀꯩ ꯆꯪꯕꯔꯣ
ꯀꯩꯕ ꯀꯩꯕꯥ ꯌꯥꯝ ꯄꯤꯛꯄ ꯑꯃ ꯈꯪꯗꯦ
ꯎꯝ
ꯌꯦꯠꯇꯨꯝꯅ ꯊꯤꯟꯗꯔꯗꯤ ꯊꯣꯛꯇꯦ
ꯑꯅꫭꯏ ꯑ ꯅꫭꯏ ꯃꯤꯁꯤꯡꯗꯤ ꯀꯅꯥ ꯀꯅꯥ ꯑꯣꯏꯕꯖꯥꯠꯂꯣ ꯃꯤ ꯀꯌꯥꯔꯣ
ꯃꯤ ꯑꯃ ꯃꯝꯈꯛ ꯍꯩꯗꯥꯏꯅꯦ
ꯅꯠꯇꯦ ꯑꯩꯅ ꯍꯥꯏꯕꯗꯤ ꯍꯧꯖꯤꯛ ꯆꯥꯅꯤꯡꯉꯥꯏ ꯂꯥꯛꯀꯗꯕ ꯃꯤꯁꯤꯡꯗꯣ
ꯑꯩꯈꯣꯏ ꯑꯍꯨꯝ ꯈꯛꯅꯦ
ꯅꯣꯏ ꯑꯍꯨꯝ ꯈꯛꯇꯔꯣ
ꯎꯝ ꯑꯩꯈꯣꯏ ꯑꯍꯨꯝ ꯈꯛꯅꯦ ꯀꯅꯥꯝ ꯂꯩꯇꯦꯗꯥ
ꯃꯊꯛ ꯂꯩꯀꯥꯏꯒꯤ ꯑꯉꯥꯡꯁꯤꯡꯗꯣ ꯀꯧꯔꯁꯨ ꯅꯨꯡꯉꯥꯏꯇꯦ ꯃꯣꯏꯗꯤ ꯑꯗꯨ ꯇꯧꯋꯤꯒ ꯑꯗꯥ ꯇꯧꯋꯤꯒ ꯉꯇꯦ
ꯎꯝ ꯎꯝ ꯑ ꯑꯁ ꯋꯥꯜꯁꯦ ꯉꯁꯥꯏꯗꯤ ꯌꯥꯝ ꯆꯥꯎꯕꯅꯤꯕ ꯑꯃ ꯍꯧꯖꯤꯛꯇꯤ ꯌꯥꯝ ꯈꯔꯒ ꯄꯤꯛꯑꯦ
ꯑꯦ ꯑꯗꯨꯅꯤ ꯋꯥꯈꯜ ꯆꯥꯎꯊꯣꯛꯄ ꯍꯩꯒꯗꯕꯅꯦ
ꯑꯗꯣ ꯄꯨꯟꯁꯤ ꯆꯨꯞꯄ ꯇꯗꯤ ꯆꯠꯀꯗꯧ ꯃꯥꯟꯗꯦ ꯁꯤꯗꯤ ꯑꯩꯈꯣꯏꯒꯤꯗꯤꯀꯣ
ꯀꯩꯕ
ꯄꯨꯟꯁꯤ ꯆꯨꯞꯄ ꯆꯠꯀꯗꯧꯕꯅꯤ ꯃꯥꯟꯗꯦꯕ
ꯑꯗꯨꯒꯤꯗꯤ ꯃꯥꯟꯗꯦ
ꯑꯗꯨꯕꯨ ꯆꯠꯄꯨ ꯆꯠꯂꯗꯤ
ꯎꯝ
ꯃꯣꯏꯅ ꯀꯔꯤ ꯀꯔꯤꯅꯣ ꯇꯧꯔꯛꯄ ꯇꯝꯂꯛꯄ ꯃꯇꯝꯗꯗꯤ ꯂꯣꯏꯔꯦ ꯍꯥꯏꯕ ꯃꯇꯝꯗꯗꯤ ꯃꯣꯏꯅ ꯁꯤ ꯆꯠꯁꯤ ꯁꯤ ꯆꯠꯁꯤ ꯍꯥꯏꯔꯛꯀꯅꯦꯕ ꯁꯣꯏꯗꯅ ꯑꯗꯨꯗ ꯆꯠꯇ꯭ꯔꯕꯗꯤ ꯀꯃꯥꯏꯅ ꯇꯧꯒꯗꯕ ꯑꯗꯨꯒ ꯑꯩꯈꯣꯏꯅ ꯑꯩꯈꯣꯏ ꯈꯨꯟꯒꯤ ꯃꯄꯤ ꯃꯄꯥꯁꯤꯡꯅ ꯀꯃꯥꯏꯅ ꯍꯥꯏꯒꯗꯕ ꯍꯥꯏꯕꯗꯨꯣ
ꯈꯣꯏꯒꯤꯁꯦ ꯒ꯭ꯌꯥꯟ ꯇꯥꯈ꯭ꯔꯦ ꯁꯤꯅꯤ ꯑꯉꯥꯡ ꯌꯥꯝ ꯌꯥꯝꯅ ꯄꯣꯛꯑꯣ ꯍꯥꯏꯕꯒꯤ ꯑꯥꯡ ꯈꯖꯤꯛꯇꯪ ꯑꯣꯏꯕ ꯎꯝ ꯍꯧꯖꯤꯛ ꯅꯨꯄꯥ ꯂꯧꯊꯣꯛꯅꯤꯡꯉꯥꯏꯅ ꯃꯤ ꯂꯩꯇ꯭ꯔꯦꯕ
ꯑꯃꯈꯛꯅꯤ
ꯎꯝ ꯗꯗꯥꯏꯔꯦ ꯃꯥꯥꯏ ꯇꯕꯨꯂ ꯎꯝ ꯌꯦ ꯇꯗꯦ ꯌꯦ ꯊꯗꯦ
ꯋꯥꯈꯜ ꯂꯩꯩꯅ ꯋꯥꯈꯜ ꯂꯩꯅ ꯑꯣꯏꯅ ꯅꯥꯔꯒ ꯂꯩ
ꯎꯝ ꯑꯗꯨꯃꯛꯇꯤ ꯇꯧꯋꯦ ꯑꯩꯁꯨ ꯈꯪꯒꯦꯅꯦ ꯑꯃꯨꯛ ꯆꯠꯂꯒ ꯑꯥꯗ ꯆꯠꯂꯒꯦ ꯑꯃꯨꯛ ꯑꯩꯁꯨ ꯆꯠꯂꯒꯦ ꯍꯥꯏꯅ ꯑꯃꯨꯛ ꯆꯠꯂꯣꯏꯕꯅꯀꯣ ꯂꯥꯛꯑ ꯃꯔꯔꯣꯏ ꯑꯩꯕꯗ ꯑꯗꯨꯃ ꯆꯠꯂꯅꯤ ꯅꯨꯡꯃꯥꯏꯗꯧꯔꯦ ꯑꯩ ꯁꯨꯝ ꯂꯥꯛꯅꯤꯡꯗ꯭ꯔꯦ ꯑꯩꯅꯆꯥꯡ ꯆꯠꯂꯗꯤ ꯃꯣꯏꯁꯨ ꯀꯃꯥꯏꯅ ꯍꯥꯏꯒꯗꯕ꯭ꯔꯥ ꯍꯦꯛ ꯍꯥꯏꯅꯈꯤꯕꯗ ꯎ ꯃꯇꯝꯗꯠ ꯌꯥꯔꯦ ꯍꯥꯏꯅ ꯆꯠꯄꯗꯣ ꯑꯗꯨꯝ ꯃꯥꯏ ꯌꯦꯡꯒꯗꯕꯅꯤꯕ
ꯎꯝ
ꯑꯃ ꯑꯃ ꯊꯕꯛ ꯂꯩꯔꯦ ꯑꯃꯨꯛ ꯆꯠ ꯂꯥꯛꯑꯔꯣꯏ ꯍꯥꯏꯕꯗꯤ ꯌꯥꯗꯦꯕ ꯅꯗꯤ ꯑꯩꯈꯣꯏꯁꯦ ꯊꯕꯛ ꯂꯩꯌꯦ ꯍꯥꯏꯅ ꯑꯃꯨꯛ ꯆꯠꯂꯗꯤ ꯀꯃꯥꯏꯅ ꯍꯥꯏꯕ ꯑꯩꯈꯣꯏꯗꯤ ꯌꯥꯗꯦ ꯍꯥꯏꯅ ꯂꯩꯕꯅꯤꯅ ꯃꯣꯏꯁꯨ ꯈꯔꯗꯤ ꯈꯟꯊꯣꯛꯄ ꯐꯥꯏ
ꯎꯝꯦꯡꯕ
ꯎꯝ ꯀꯣ ꯇꯝ ꯍꯥꯏꯕꯁꯦ ꯐꯠꯇꯕꯅꯤꯅ
ꯎꯝ
ꯀꯔꯤ ꯎꯄꯥꯏꯅꯦ ꯅꯣꯏ ꯑꯗꯨꯔꯣꯝꯗ ꯅꯨꯡꯁꯥ ꯊꯣꯛꯄ꯭ꯔꯣ
ꯊꯣꯛꯇꯦꯗ ꯀꯗꯥꯏꯗꯒꯤ ꯅꯨꯡꯁꯥꯅꯣ ꯅꯣꯡ ꯑꯗꯨꯝ ꯃꯪꯉꯤ
ꯑꯩ ꯈꯨꯗꯤꯁꯨ ꯁꯤꯖꯤꯟꯅ ꯄꯝꯕ ꯑꯗꯨ ꯅꯣꯏ ꯑꯔꯣꯝꯗꯅꯤ ꯊꯥꯗꯣꯛꯄ꯭ꯔꯥ ꯈꯟꯕ
ꯊꯣꯛꯇꯦ ꯀꯔꯤ ꯏꯟꯁꯥꯡ ꯆꯥꯟꯅꯔꯒꯦ ꯉꯁꯤꯗꯤ ꯀꯔꯤ ꯏꯟꯁꯥꯡ ꯄꯤꯕ꯭ꯔꯣ ꯅꯣꯏꯒꯤ
ꯑꯁ ꯑꯩꯈꯣꯏꯗꯤ ꯍꯋꯥꯏ ꯈꯛꯇꯅꯦ ꯑꯇꯩ ꯆꯥꯕ ꯐꯪꯗꯦ ꯍꯦꯛ ꯂꯥꯔꯤꯉꯩꯗ ꯍꯋꯥꯏ ꯍꯋꯥꯏ ꯍꯋꯥꯏ ꯍꯋꯥꯏ ꯍꯋꯥꯏ
ꯑꯗꯣ ꯆꯥꯛꯇꯣ ꯐꯖꯅ ꯊꯣꯡꯕꯤꯕ꯭ꯔꯕ ꯍꯋꯥꯏꯕꯨꯗꯤ ꯐꯔꯦ ꯑꯗꯣ ꯆꯥꯛꯇꯣ ꯐꯖꯅ
ꯎꯝ ꯆꯥꯛꯇ ꯍꯟꯗ꯭ꯔ ꯐꯖꯅ ꯊꯣꯡꯕꯤꯕ ꯍꯧꯔꯦ ꯅꯍꯥꯟ ꯍꯥꯟꯅ ꯂꯥꯛꯄ ꯃꯇꯝꯗ ꯌꯥꯗꯕꯅꯤ ꯆꯥꯛꯁꯨ ꯑꯗꯨꯣ ꯍꯟꯗꯛꯇꯤ ꯐꯖꯅ ꯈꯪꯕꯤꯔꯝꯃꯦ
ꯊꯣꯡꯕ ꯍꯩꯇꯕꯒꯤ ꯑꯣꯏꯔꯝꯅꯤꯀꯣ
ꯈꯪꯗꯦꯅꯦ ꯅꯍꯥꯟꯒꯤ ꯆꯥꯡꯗꯨꯗꯤ ꯈꯔ ꯊꯣꯡꯕ ꯅꯨꯡꯉꯥꯏꯇꯕ ꯃꯥꯜꯂꯦ ꯥꯟꯗꯛꯀꯤꯀꯥ ꯅꯨꯡꯉꯥꯏꯕ ꯃꯥꯜꯂꯦ
ꯎꯝ
ꯆꯞ ꯆꯁꯨ ꯈꯪ ꯐꯔꯦ ꯌꯦꯟꯁꯥꯡ ꯑꯍꯥꯎꯕ ꯍꯟꯗꯛ ꯍꯣꯏ ꯑꯗꯨꯗ ꯂꯩꯕ ꯃꯤ ꯑ ꯅꯨꯄꯤꯁꯤꯡꯅ ꯄꯤꯔꯛꯀꯗ꯭ꯔꯥ ꯄꯤꯔꯛꯑꯣꯣꯏꯗ꯭ꯔꯥ ꯈꯪꯗꯅꯤꯩ
ꯃꯣꯏꯔ ꯀꯣ
ꯍꯥ
ꯂꯣꯏꯔꯤꯕ